ꯑꯥ ꯑꯣꯏꯔꯕ
ꯂꯣꯏꯔꯦ ꯂꯣꯏ ꯂꯣꯏꯔꯦ ꯂꯣꯏꯔꯦꯗ
ꯀꯩꯇꯧꯔꯤꯅꯣ
ꯑꯃꯨꯛꯀ ꯐꯃꯨꯡꯗ ꯂꯩꯌꯦꯗ
ꯑꯣ
ꯅꯪꯗꯤ
ꯑꯩꯈꯣꯏꯖꯨ ꯑꯗꯨꯝ ꯄꯣꯊꯥꯔꯤ
ꯎꯝ ꯎꯝ ꯕꯣꯜ ꯂꯩꯇꯕꯅꯤꯅ ꯑꯁ ꯐꯔꯛ ꯇꯥꯏꯌꯦꯗ ꯌꯥꯝꯅ
ꯕꯣꯔꯤꯡ ꯆꯨꯔꯕꯣ
ꯎꯝ ꯕꯣꯔꯤꯡ ꯆꯨꯔꯦꯗ
ꯕꯣꯜ ꯂꯩꯔꯗꯤ ꯑꯦꯁ ꯃꯤꯒꯤ ꯌꯨꯝꯗ ꯑꯗꯨꯝ ꯌꯦꯡꯕ ꯆꯠꯄ ꯌꯥꯕꯅꯦꯕ꯫
ꯑꯣ
ꯕꯣꯜ ꯂꯩꯇꯕꯅꯤꯅ ꯆꯠꯇ꯭ꯔꯦ ꯌꯨꯝꯗ ꯂꯩꯔꯦ꯫
ꯎꯝ꯫
ꯅꯣꯏꯗꯤ ꯌꯦꯡꯗ꯭ꯔꯣ꯫
ꯌꯦꯡꯗꯦꯗ ꯃꯔꯛ ꯃꯔꯛꯇ ꯑꯗꯨꯝ ꯌꯦꯡꯉꯦ ꯑꯗꯨ ꯐꯖꯅꯗꯤ ꯌꯦꯡꯗꯦ꯫
ꯑꯣ꯫
ꯏꯃꯥꯟꯅꯕꯤ ꯈꯣꯏꯅ ꯌꯦꯡꯕ ꯀꯥꯟꯗ ꯈꯔ ꯈꯔ ꯌꯦꯡꯉꯝꯃꯦ꯫
ꯎꯝ ꯃꯈꯣꯜꯗꯤ ꯀꯩꯅꯣ ꯇꯧꯋꯤꯅꯦ ꯌꯥꯝꯅ ꯁꯦꯡꯉꯦꯕ
ꯁꯦꯡꯗꯦ
ꯁꯦꯡꯉꯦ ꯍꯥꯏꯕ
ꯑꯥ ꯑꯥ
ꯇ꯭ꯋꯤꯟꯗꯣ ꯌꯥꯝꯅ ꯍꯥꯞꯄ ꯍꯩꯌꯦ ꯍꯥꯏꯕ
ꯎꯝ
ꯀꯩ ꯀꯩ ꯇꯧꯔꯒꯦ ꯉꯁꯤ꯫
ꯉꯁꯤꯁꯦ ꯎꯝ꯫ ꯎꯝ꯫ ꯎꯝꯍꯨꯝ ꯑꯗꯨꯝ ꯄꯥꯏꯌꯨꯀꫭ ꯑꯃꯔꯛꯀꯣ꯫
ꯎꯝ꯫
ꯎ ꯉꯁꯤ ꯑꯁꯤ ꯕꯖꯥꯔ ꯆꯠꯂꯦꯗ ꯉꯁꯤꯗꯤ꯫
ꯎꯝ꯫
ꯕꯖꯥꯔ ꯆꯠꯂꯒ ꯑꯃꯨꯛꯀ ꯍꯜꯂꯛꯑꯦ ꯑꯗꯨꯒ ꯈꯤꯇꯪ ꯇꯨꯝꯃꯦ꯫ ꯍꯧꯒꯠꯂꯦꯅꯥ ꯅꯪꯉꯣꯟꯗ ꯉꯁꯥꯏ ꯀꯣꯜ ꯇꯧꯔꯛꯄꯗꯣ꯫
ꯎꯝ꯫
ꯑꯗꯨꯒ꯫ ꯆꯥꯛ ꯆꯥꯕ ꯂꯣꯏꯔꯒ ꯑꯗꯨꯝ ꯄ꯭ꯔꯊꯅꯥ ꯇꯧꯔꯦ ꯑꯗꯨꯒ꯫ ꯍꯧꯖꯤꯛ ꯀꯣꯜ ꯇꯧꯔꯛꯄꯅꯦ ꯅꯪꯉꯣꯟꯗ꯫
ꯑꯥꯎ
ꯑꯃ ꯋꯥꯠꯂꯦ ꯍꯥꯏꯒꯗꯧꯕ꯫ ꯋꯥꯁꯔꯨꯝ ꯆꯠꯂꯦ ꯑꯗꯨꯒ꯫
ꯈ꯭ꯋꯥꯏ ꯏꯝꯄꯣꯔꯇꯦꯟꯗꯨ ꯀꯥꯎꯈ꯭ꯔꯦ꯫
ꯎꯝ꯫ ꯀꯅꯥ ꯀꯅꯥ ꯂꯩꯕꯣ ꯍꯧꯖꯤꯛꯇꯤ꯫
ꯍꯧꯖꯤꯛ ꯏꯃꯥꯟꯕꯤ ꯈꯣꯏꯂꯩ꯫
ꯎꯝ ꯅꯃꯥꯟ ꯅꯃꯥꯟꯅꯕꯤꯒꯤ ꯌꯨꯝꯗꯔꯣ꯫
ꯎꯝ
ꯎꯝ꯫ ꯂꯩꯀꯥꯏ ꯌꯥꯝ ꯀꯣꯏꯕꯅꯨꯀꯣ ꯃꯇꯝ ꯐꯠꯇꯕꯅꯦ꯫
ꯑꯁ ꯅꯛꯄꯅꯦ ꯑꯩꯈꯣꯏꯗꯤ꯫
ꯑꫭ꯫
ꯅꯦꯛꯁ ꯗꯣꯔꯒꯨꯝꯕꯅꯦ꯫
ꯎꯝ ꯎ ꯌꯥꯝ ꯐꯩꯌꯦꯅ ꯑꯗꯨꯗꯤ ꯅꯈꯣꯏꯗꯤ ꯑꯩꯁ ꯀꯤꯂꯣꯃꯤꯇꯔ ꯑꯃ꯫
ꯋꯥꯕꯅꯦ ꯑꯗꯨꯁꯨ꯫
ꯎꯝ ꯍꯣꯏ ꯑꯃꯨꯛꯀ ꯈꯔꯗꯤ ꯈꯔ ꯈꯤꯇꯪ ꯈꯤꯇꯪ ꯑꯃꯨꯛꯀ ꯉꯝꯒꯅꯤ꯫ ꯌꯥꯝꯅꯗꯤ ꯉꯝꯗꯦꯗ ꯁ꯭ꯂꯣꯞꯄꯤꯡ ꯍꯥꯏꯕꯗꯣ꯫ ꯑꯁ ꯀꯔꯤ ꯌꯦꯟꯖꯥꯡ ꯆꯥꯔꯛꯑꯦ ꯑꯣ ꯉꯁꯥꯏ ꯑꯣ ꯍꯥꯏꯈ꯭ꯔꯦꯗ
ꯑꯥꯎ
ꯍꯥꯏꯔꯒ ꯍꯦꯛ ꯅꯤꯡꯁꯤꯡꯂꯛꯑꯦꯕ
ꯎꯝ ꯏꯟꯖꯥꯡꯗꯨꯅ ꯈꯔ ꯇꯣꯉꯥꯟꯕꯅꯤꯅ
ꯎꯝ ꯍꯣꯏ ꯈꯔ ꯇꯣꯉꯥꯟꯕꯅꯤꯅ ꯑꯗꯨꯝ ꯈꯪꯈ꯭ꯔꯦꯕ ꯅꯤꯡꯊꯝꯊꯥꯗꯗꯤ ꯌꯥꯝꯅ ꯆꯥꯕꯗꯣ ꯌꯥꯝꯅ ꯍꯥꯎꯕꯅꯦ ꯑꯗꯨꯗꯣ꯫
ꯎꯝ ꯃꯥꯅꯦ꯫
ꯎꯝ꯫ ꯀꯩꯅꯣꯗ ꯀꯩꯅꯣꯒꯤ ꯑꯥ꯫ ꯃꯄꯥꯟꯗ ꯂꯝꯗ ꯂꯩꯕ꯫ ꯑꯗꯣ ꯑꯌꯨꯁꯀꯤ ꯂꯝꯗ ꯂꯩꯕꯁꯤꯡꯗꯤꯀꯣ ꯑꯗꯨꯝ ꯁꯤꯒꯨꯝꯕ ꯌꯥꯝ ꯆꯥꯒꯟꯕꯅꯦꯕ
ꯎꯝ
ꯍꯥꯏꯕꯗꯤ ꯏꯁꯥ ꯁꯥꯒꯠꯂꯦꯗꯅ
ꯍꯣꯏ ꯍꯣꯏ
ꯑꯗꯨꯒꯨꯝꯕ ꯌꯥꯝ ꯆꯒꯟꯕꯅꯦ ꯃꯣꯏꯗꯣ
ꯎꯝ
ꯃꯅꯕ ꯂꯥꯢꯠꯇꯣ
ꯀꯩ ꯇꯧꯕ ꯂꯥꯛꯏꯅꯣ
ꯈꯪꯗꯦꯗ ꯀꯣ ꯄꯥꯏꯈꯠꯇꯕ ꯑꯩꯅ ꯑꯗꯨꯒꯤ ꯏꯃꯥꯟꯅꯕ ꯍꯥꯏꯁꯤꯔꯥ ꯏꯅꯥꯎꯅꯨꯄꯥ ꯍꯥꯏꯁꯤꯔꯥ ꯈꯪꯗꯦꯗ ꯑꯩꯈꯣꯏ ꯑꯁꯤ ꯑꯦꯔꯤꯌꯥꯗ ꯂ ꯅꯛꯅ ꯂꯩꯕꯁꯤꯡꯗꯤ ꯍꯥꯏꯕꯗꯤ ꯑꯩꯈꯣꯏ ꯕꯕꯥꯒꯤ ꯃꯆꯤꯟ ꯃꯅꯥꯎ ꯀꯣ
ꯑꯆꯥ
ꯑꯗꯨꯒ ꯏꯕꯥꯛ ꯕꯕꯥꯒꯤ ꯃꯆꯦꯒꯤ ꯃꯆꯦꯒꯤ ꯃꯆꯥ ꯒꯤ ꯂꯣꯏꯅꯃꯛꯅꯦꯕ ꯂꯩꯕꯗꯣꯗꯒꯤ ꯎꯝ ꯍꯣꯏ ꯑꯗꯨꯒꯤ ꯑꯦꯁ ꯃꯔꯨꯞꯒꯨꯝꯅꯅꯁꯨ ꯇꯤꯠ ꯇꯤꯟꯅꯕ ꯑꯗꯨꯒ ꯕ꯭ꯔꯗꯔꯁꯒꯨꯝꯅꯁꯨ ꯇꯧꯕꯀꯣ ꯌꯥꯝ ꯅꯨꯡꯉꯥꯏꯕꯅꯦ ꯑꯗꯣ ꯊꯕꯛ ꯑꯃ ꯇꯧꯔꯁꯦ ꯍꯥꯏꯔꯗꯤ ꯆꯞ ꯃꯥꯟꯅꯅ ꯑꯗꯨꯝ ꯇꯧꯒꯅꯦꯕ
ꯍꯣꯏ ꯑꯗꯨꯅ ꯅꯨꯡꯉꯥꯏꯕꯅꯦ
ꯎꯝ ꯑꯁ ꯍꯟꯗꯛꯁꯦ ꯂꯨ ꯈꯣꯛ ꯑꯦ ꯂꯨꯗ ꯀꯔꯤ ꯍꯥꯏꯕ꯭ꯔꯣ ꯀꯩꯅꯣꯗꯣ ꯀꯣꯐꯤꯡ ꯇꯧꯕꯗꯣ
ꯑꯥ ꯑꯥ ꯍꯣꯛ ꯈꯨꯕ
ꯅꯧꯈꯨꯕ ꯎꯝ ꯑꯗꯨꯝ ꯈꯔ ꯇꯧꯔꯒ ꯂꯩꯌꯦꯕ
ꯎꯝ ꯋꯦꯗꯔꯁ ꯅ ꯌꯥꯗꯕ
ꯎꯝ ꯍꯣꯏ ꯑꯗꯨꯒꯤ ꯑꯣꯏꯔꯝꯒꯅꯤꯗ ꯎꯝ ꯎꯝ ꯑꯁ ꯑꯁ ꯑꯁ ꯏꯃꯥꯟꯅꯕ ꯂꯥꯛꯄ ꯑꯗꯨꯒꯤ ꯑꯦ ꯏꯅꯥꯎ ꯅꯨꯨꯄꯥ ꯏꯅꯥꯎ ꯅꯨꯨꯄꯥ ꯀꯔꯟ ꯇꯧꯔꯛꯄ
ꯑꯗꯨꯝ ꯂꯥꯛꯏꯔꯥ
ꯎꯝ ꯑꯗꯨꯝ ꯂꯥꯛꯄꯅꯦꯗ ꯑꯩꯅ ꯑꯩꯈꯣꯏ ꯌꯨꯝꯗ ꯇꯨꯝꯁꯦ ꯍꯥꯏꯕ ꯑꯗꯨꯒꯤ
ꯑꯥ
ꯏꯊꯟꯗ ꯇꯨꯝꯕꯗꯣ ꯑꯁ ꯌꯥꯝ ꯇꯟꯈ꯭ꯔꯦꯅꯦ
ꯑꯁꯤꯒꯤ ꯄ꯭ꯂꯦꯠꯐꯣꯝ ꯑꯁꯤꯒꯤ ꯎꯝ ꯂꯣꯏꯔꯗꯤ ꯑꯁ ꯌꯥꯝꯅ ꯂꯩꯕ ꯅꯨꯡꯉꯥꯏꯔꯔꯣꯏꯕ
ꯑꯥꯎ ꯌꯥꯝꯅ ꯍꯩꯅꯗꯕ ꯕꯣꯔꯤꯡ ꯆꯨꯔꯅꯤ
ꯎꯝ ꯅꯣꯏꯗꯤ ꯈꯔ ꯐꯔꯝꯒꯅꯤꯗ ꯚꯤꯇꯥꯃꯤꯟ ꯚꯤꯇꯥꯃꯤꯟ ꯂꯩ ꯚꯤꯇꯥꯃꯤꯟ ꯚꯤꯇꯥꯃꯤꯟ ꯂꯩꯕꯅꯤꯅꯀꯣ ꯅꯣꯏꯗꯤ ꯑ ꯑꯥ ꯍꯥ ꯑꯩꯈꯣꯏꯗꯤ ꯚꯤꯇꯥꯃꯤꯟꯗꯣ ꯃꯉꯥ ꯊꯥ ꯃꯉꯥ ꯁꯨꯔꯦꯔ
ꯎꯝ
ꯑꯗꯨꯒꯤ ꯑꯁ ꯂꯩꯕꯗ ꯌꯥꯝ ꯋꯥꯔꯕꯅꯦ
ꯍꯌꯦꯡꯗꯤ ꯀꯩ ꯄ꯭ꯂꯥꯟ ꯂꯩꯒꯦ
ꯍꯌꯦꯡꯗꯤ ꯀꯥ ꯈꯪꯗꯦꯗ ꯀꯣꯏꯕ ꯆꯠꯁꯤꯔꯥꯏ ꯈꯜꯂꯒ ꯂꯩꯗ ꯑꯗꯨꯝ
ꯎꯝ ꯀꯗꯥꯥꯏꯗ
ꯀꯩꯅꯣꯗ ꯃꯥꯂꯣꯝ ꯁꯣꯔꯤ ꯁꯣꯔꯤ ꯁꯣꯔꯤ ꯑꯗꯨꯗ
ꯈꯪꯒꯦ
ꯑꯗꯨꯗ ꯀꯩꯅꯣ ꯀꯩꯅꯣ ꯆꯥꯐꯝ ꯑꯃ ꯂꯩꯌꯦꯕ ꯀꯦꯐꯦ ꯑꯃ ꯂꯩꯌꯦꯕ ꯑꯗꯨꯗ ꯆꯠꯁꯤꯔꯥꯅ ꯈꯜꯂꯒ ꯂꯩꯕꯅꯤꯅ
ꯅꯣꯏꯁꯨ ꯀꯦꯐꯦꯒꯨꯝꯕꯁꯨꯖꯗꯦꯕ
ꯍꯥꯥ
ꯅꯣꯏꯁꯨ ꯀꯦꯐꯦꯒꯨꯝꯕꯁꯨ ꯆꯠꯄ꯭ꯔꯣꯕ
ꯑꯗꯨꯝ ꯆꯠꯂꯦꯗ ꯈꯔ ꯈꯔ ꯍꯣꯏ ꯌꯥꯝꯅꯗꯤ ꯆꯠꯇꯦꯗꯅ ꯑꯗꯨꯝ ꯈꯔ ꯈꯔꯀꯣ ꯍꯥꯏꯕꯗꯤ
ꯎꯝ
ꯎꯝ ꯊꯥ ꯑꯃ ꯑꯅꯤꯒꯤ ꯃꯇꯨꯡꯗ ꯑꯗꯨꯝ ꯑꯗꯨꯝ ꯆꯠꯂꯦꯗ
ꯎꯝ
ꯏꯃꯥꯟꯅꯕꯁꯤꯡꯁꯨ ꯀꯦ ꯑꯦꯞ ꯁꯤꯗ ꯑꯗꯨꯝ ꯊꯕꯛ ꯇꯧꯒꯠꯂꯛꯑꯦꯕ
ꯑꯆꯥ
ꯏꯅꯥꯎ ꯅꯨꯨꯄꯥ ꯑꯃ ꯂꯩꯌꯦꯦ ꯑꯩꯈꯣꯏ ꯃꯃꯥꯒꯤ ꯑꯩꯈꯣꯏ ꯕꯕꯥꯒꯤ ꯃꯆꯦꯒꯤ ꯃꯆꯥ
ꯑꯥ
ꯑ
ꯐ꯭ꯔꯁꯁ ꯑꯣꯏꯣꯏꯦꯟꯗꯤꯗꯤꯦ
ꯎꯝ ꯍꯣꯏ ꯑꯗꯨꯝ ꯑꯗꯨꯝ ꯄꯨꯔꯛꯑꯦꯗ ꯃꯥꯁꯨ ꯑꯗꯨꯒ ꯑꯗꯨꯝꯗ ꯂꯥꯛ ꯗꯤ ꯑꯗꯨꯝ ꯑꯣꯐꯔ ꯇꯧꯔꯛꯑꯦ ꯃꯥꯁꯨ ꯑꯗꯨꯃꯥꯏꯅꯀꯣ
ꯍꯟꯗꯛ ꯀꯦ ꯑꯦꯐ ꯁꯤꯒꯤ ꯑꯣꯐꯔ ꯂꯩꯕ ꯅꯠꯇ꯭ꯔꯣ
ꯑꯔꯥꯡ ꯂꯩꯌꯦ
ꯂꯣꯏꯈꯦ
ꯂꯣꯏꯈ꯭ꯔꯦ ꯉꯔꯥꯡꯅꯦ
ꯎꯝ
ꯅꯣꯏ ꯑꯗꯣꯝꯅ ꯑꯃ ꯍꯥꯡꯂꯝꯒꯅꯤꯀꯣ
ꯍꯥꯎꯗꯦ
ꯎꯝ ꯑꯗꯨꯗ ꯃꯦꯅꯦꯖꯔ ꯄꯨꯔꯤꯗꯣ ꯑꯩꯈꯣꯏ ꯈꯨꯟꯒꯤ ꯑꯩꯈꯣꯏꯗꯨꯗꯥꯅꯦ
ꯑꯣꯥꯎ
ꯑꯗꯨꯅꯤꯅꯦ ꯑꯗꯩꯅꯣ ꯂꯝꯕꯤꯁꯨ ꯕ꯭ꯂꯣꯛ ꯇꯧꯕ ꯃꯥꯜꯂꯦ ꯅꯣꯏ ꯑꯗꯣꯝꯗ ꯑꯗꯨꯒꯤ ꯑꯗꯨꯒꯤ ꯑꯦꯝꯒꯤ ꯃꯅꯥꯛꯇ ꯑꯃ ꯁꯣꯠ ꯀꯩꯅꯣ ꯂꯝꯕꯤ ꯐꯥꯎꯐꯝ ꯂꯩ ꯍꯥꯏꯅ ꯇꯝꯄꯥꯛꯀꯤ ꯂꯝꯕꯤ ꯐꯥꯎꯐꯝ ꯎꯝ ꯑꯗꯨꯗ ꯑꯗꯨꯝ ꯆꯠꯂꯦ ꯍꯥꯏꯌꯦ ꯃꯥꯗꯣ
ꯑꯆꯥ
ꯅꯣꯏꯒꯤ ꯃꯅꯥꯛꯇ ꯑꯃ ꯂꯩꯕ ꯀꯦꯞ ꯁꯤ ꯂꯩꯌꯦꯅ
ꯎꯝ
ꯑꯗꯨꯗ ꯃꯥꯗꯨ ꯇꯧꯕꯅꯦ
ꯎꯝ
ꯎꯝ ꯍꯥꯟꯅꯗꯤ ꯇꯝꯄꯥꯛ ꯑꯁꯤ ꯇꯝꯄꯥꯛ ꯑꯆꯧꯕꯗꯅ ꯇꯧꯔꯝꯕꯅꯦꯕ
ꯑ
ꯍꯧꯖꯤꯛꯇꯤ ꯃꯥꯗꯣ ꯅꯣꯏꯔꯣꯝꯗ ꯑꯃꯨꯛꯒ ꯂꯥꯛꯈ꯭ꯔꯦ
ꯅꯦꯛꯁ ꯇꯥꯏꯝ ꯅꯪ ꯀꯨꯔꯒ ꯆꯠꯀ ꯆꯠ ꯀ ꯇꯕ ꯅꯗꯇꯗꯤ
ꯎꯝ ꯍꯣꯏ ꯄꯨꯔꯒꯁ ꯑꯁꯦ ꯆꯥꯅꯤꯡꯕ ꯃꯈꯩ ꯆꯥꯈ꯭ꯔꯣ ꯅꯍꯪ ꯑꯣꯐꯔ ꯂꯣꯏꯅ ꯄꯤꯕꯤꯔꯒꯦ
ꯑꯖꯅ ꯍꯥꯏꯖꯦ
ꯎꯝ ꯍꯅ ꯃꯥꯗ ꯀꯩꯅꯣꯗ ꯀꯦ ꯅꯣꯏ ꯈꯨꯟ ꯌꯧꯗ꯭ꯔꯤꯉꯩꯗ ꯀꯦꯒꯤ ꯈꯨꯟ ꯑꯃ ꯂꯩꯌꯦꯅ
ꯎ
ꯑꯗꯨꯗ ꯑꯃ ꯀꯦ ꯑꯦꯞ ꯁꯤꯒꯤ ꯗꯨꯀꯥꯟ ꯑꯃ ꯍꯥꯡꯕꯅꯦꯕ
ꯑꯥ ꯑꯥ
ꯑꯗꯨꯗ ꯍꯥꯟꯅ ꯂꯩꯔꯝꯃꯦ
ꯑꯆꯥ
ꯑꯗꯨ ꯑꯗꯨꯗ ꯂꯩꯥꯛꯑꯦ ꯑꯃꯨꯛꯀ ꯅꯣꯏꯒꯤ ꯃꯛꯇ ꯅꯣꯏꯒꯤ ꯃꯅꯥꯛꯇ ꯅꯣꯏꯒꯤ ꯀꯩꯅꯣꯗ ꯃꯐꯝꯗ ꯑꯃꯨꯛꯀ ꯆꯠꯈ꯭ꯔꯕ ꯃꯥꯗꯣ
ꯑ
ꯌꯥꯝ ꯐꯕꯅꯦ ꯃꯤꯗꯨꯁꯨ
ꯎꯝ
ꯑꯩꯈꯣꯏ ꯂꯥꯛꯄ ꯈꯨꯗꯤꯡ ꯍꯥꯟꯅ ꯃꯥ ꯇꯝꯄꯥꯛꯇ ꯂꯩ ꯀꯥꯟꯗ ꯑꯩꯈꯣꯏ ꯂꯥꯛꯄ ꯈꯨꯗꯤꯡ ꯑꯗꯨꯝ ꯀꯣ ꯑꯣꯐꯔ ꯑꯗꯨꯝ ꯄꯤꯕꯅꯤꯗ
ꯎꯝ ꯎꯉꯑꯦ ꯑꯗꯨꯗꯤ
ꯎꯝ ꯅꯨꯡꯉꯥꯏꯕꯅꯤꯗ ꯎꯝ ꯍꯧꯣꯏꯁꯨ ꯆꯠꯂꯨꯅ
ꯇꯠ ꯀꯝ ꯃꯇꯝ ꯁ
ꯑꯩꯅ ꯊ ꯑꯩꯅ ꯊꯥꯔꯛꯄꯅꯦ ꯍꯥꯏꯌꯛꯑꯣ
ꯍꯣꯏ ꯅꯅꯥꯎ ꯅꯨꯄꯥꯅ ꯑꯩꯈꯣꯏꯕꯨ ꯊꯥꯔꯛꯄꯅꯦ ꯍꯥꯏꯅ ꯍꯥꯏꯔꯤꯒꯦ
ꯎꯝ ꯍꯣꯏ ꯈꯪꯂꯪꯂꯅꯤ ꯑꯗꯨ ꯑꯣꯏꯔꯗꯤ ꯅꯣꯏꯒꯤ ꯃꯦꯅꯦꯖꯔꯗꯣ ꯀꯣꯊꯣꯔꯛꯑꯣ ꯍꯥꯏꯣꯕ ꯑꯩꯈꯣꯏ ꯀꯟꯅꯕ ꯄꯣꯠꯅꯣ ꯎꯝ ꯃꯅꯥꯎ ꯅꯨꯄꯥꯅ ꯊꯔꯛꯄꯅꯦ ꯑꯣꯐꯔꯗꯧꯣ ꯍꯥꯏꯅꯒꯣ ꯍꯥꯏꯌꯕ
ꯎ ꯋꯦꯇ꯭ꯔꯦꯁ ꯀꯨꯝꯕꯁꯨ ꯄꯥꯝꯗꯦ ꯃꯦꯅꯦꯖꯔꯁ ꯑꯣꯏꯅ ꯗꯥꯏꯔꯦꯛ ꯊꯣꯛꯑꯣ ꯍꯥꯏꯅ
ꯎꯝ ꯍꯣꯏ ꯌꯥꯝꯅꯗꯤ ꯆꯥꯅꯤꯡꯗꯦꯗ ꯑꯩ ꯑꯗꯨꯗꯤ ꯑꯩꯁꯨ
ꯎꯝ ꯍꯣꯏ ꯑꯗꯨꯝ ꯃꯔꯛ ꯃꯔꯛꯇ ꯅꯠꯇ꯭ꯔꯣꯏꯗꯤ
ꯎꯝ ꯍꯣꯏ ꯍꯥꯏꯕꯗꯤ ꯑꯩꯈꯣꯏꯗꯣ ꯀꯦꯞ ꯁꯤꯗꯤ ꯕꯣꯏꯂꯔꯅꯤꯗꯅ
ꯑꯥꯎ ꯑꯥꯎ ꯃꯥꯅꯤ
ꯑꯩꯈꯣꯏꯗ ꯑꯩꯈꯣꯏꯗ ꯕꯣꯏꯂꯔ ꯂꯣꯏꯕ
ꯎꯝ
ꯑꯗꯨꯒꯤ ꯑꯦꯁ ꯆꯥꯅꯤꯡꯅꯕ
ꯎ
ꯍꯥꯏꯗꯤ ꯑꯃꯨꯛꯀ ꯆꯥꯕꯤꯔꯗꯤ ꯍꯌꯦꯡꯋꯥꯏ ꯑꯃꯨꯛꯀ ꯑꯩꯈꯣꯏꯅ ꯌꯣꯛꯂꯤꯕ ꯌꯦꯟꯗꯣ
ꯑꯥꯎ
ꯑꯗꯣ ꯃꯔꯥ ꯑꯃꯨꯛꯀ ꯂꯥꯛꯀꯗ꯭ꯔꯥ ꯍꯥꯏꯅꯀꯣ
ꯑꯣ ꯑꯗꯨꯗꯨꯕꯥꯥꯏ ꯇꯧꯕꯣꯅꯦ
ꯍꯣꯏ ꯇꯧꯕꯅꯦ
ꯑꯆꯥ ꯑꯩꯣꯏꯗꯤꯈꯣꯡꯗꯤꯗ
ꯎꯝ ꯕꯣꯏꯂꯔꯗ ꯑꯗꯨꯒꯨꯝꯕ ꯍꯦꯛ ꯇꯧꯒꯟꯕꯅꯤꯗ ꯕꯣꯏꯂꯔꯉꯣꯟꯗꯗꯤꯀꯣ
ꯎꯝ
ꯑꯇꯣꯞꯄꯗꯤ ꯈꯪꯗꯦ ꯑꯗꯨꯕꯨ ꯕꯣꯏꯂꯔꯗꯗꯤ ꯑꯁ ꯌꯥꯝ ꯇꯧꯒꯟꯕꯅꯦ ꯑꯗꯨꯃꯥꯏꯅ
ꯑꯣ ꯔꯤꯛꯁ ꯂꯧꯕ ꯉꯝꯃꯣꯏ ꯑꯗꯨ ꯑꯗꯨꯗꯤ
ꯎꯝ ꯍꯣꯏ ꯑꯗꯨꯕꯨ ꯅꯍꯥꯟꯗꯤ ꯑꯦꯁꯂꯣꯅꯗꯤ ꯆꯥꯏꯌꯦ ꯑꯣꯐꯔ ꯅꯨꯃꯤꯠ ꯑꯃ ꯂꯩꯌꯦꯕ ꯅꯍꯥꯟꯗꯣ ꯉꯔꯥꯡ ꯅꯠꯇꯕ
ꯑꯣ
ꯑꯗꯨ ꯅꯨꯃꯤꯠꯇ ꯇꯝꯄꯥꯛꯇ ꯇꯧꯕ ꯏꯅꯥꯎꯅꯨꯄꯥ ꯑꯃꯅ ꯑ ꯂꯩ ꯍꯥꯏꯕꯗꯣ
ꯑꯥ
ꯃꯥꯅ ꯄꯨꯔꯛꯄ ꯑꯁ ꯑꯩꯈꯣꯏ ꯂꯣꯠꯂꯒ ꯆꯥꯕꯅꯦ ꯈꯪꯍꯟꯅꯕꯤꯗꯕ
ꯑꯗꯨ꯭ꯔꯦ
ꯎꯝ ꯈꯔ ꯈꯔ ꯂꯩꯔꯗꯤ ꯑꯗꯨꯝ ꯆꯥꯅꯤꯡꯂꯛꯏꯕ
ꯑꯥꯎ ꯃꯥꯅꯦꯃꯦ
ꯎꯝ
ꯃꯖ ꯀꯥꯏ ꯇꯧ ꯇꯣꯢꯕ ꯑꯗꯤ
ꯍꯧꯖꯤꯛꯁꯦ ꯑꯩꯒꯤꯗꯤ ꯋꯥꯠꯂꯤꯗ ꯀꯩꯅꯣ ꯇꯧꯒꯗꯧꯕꯗꯣ ꯑꯗꯨ ꯋꯥꯔꯤꯗꯣ
ꯑꯥ ꯑꯗꯨ ꯇꯧꯒꯗꯕ
ꯍ